ꯇꯕ꯭ꯔꯥ
ꯅꯣꯡ ꯆꯨꯔꯣꯛꯄ꯭ꯔꯥ
ꯆꯨꯗꯦ
ꯁꯤꯗ ꯅꯣꯡ ꯆꯨꯔꯦ ꯆꯨꯔꯛꯑꯅꯤ ꯑꯗꯨꯗꯥꯏ
ꯑꯩꯁꯦ ꯈꯪꯕ꯭ꯔ ꯀ꯭ꯂꯥꯁ ꯇꯨꯋꯦꯜꯕꯗ ꯑꯩꯁꯦ ꯀꯩꯅꯣꯗ ꯑꯩꯗꯤ ꯀ꯭ꯂꯥꯁ ꯑꯦꯂꯕꯦꯟ ꯇꯨꯋꯜꯕꯗꯒꯤ ꯑꯩꯒꯤ ꯋꯥꯈꯜꯁꯦ ꯌꯥꯝ ꯁꯤꯡꯅꯗꯤ ꯂꯥꯛꯑꯦ ꯑꯩꯁꯦ ꯑꯗꯨꯒ ꯑꯩꯁꯦ ꯀ꯭ꯂꯥꯁ ꯑꯦꯂꯕꯦꯟꯟꯅ ꯈꯪꯕ꯭ꯔꯥ ꯀ꯭ꯂꯥꯁ ꯑꯦꯂꯕꯦꯟꯅ ꯑꯩꯁꯦ ꯁꯥꯏꯟꯁ ꯁꯥꯏꯟꯁ ꯁꯤ ꯂꯧꯔꯦ ꯑꯗꯣ ꯑꯩ ꯁꯦ ꯃꯦꯁ ꯃꯦꯁ ꯈꯔ ꯁꯣꯟꯕꯅꯤꯅ ꯖꯤꯑꯣꯂꯣꯖꯤꯗꯣ ꯖꯤ ꯏ ꯑꯣ ꯗꯣ ꯖꯨꯂꯣꯖꯤ ꯂꯧ ꯁꯦꯔꯥꯅ ꯑꯩ ꯇꯧꯕꯅꯦꯕ ꯖꯨꯂꯣꯖꯤ ꯊꯝꯈ꯭ꯔꯕꯅꯦ ꯑꯩꯁꯦ ꯀ꯭ꯂꯥꯁ ꯏꯂꯕꯦꯟꯗ ꯑꯗꯨ ꯀꯣꯝꯄꯤꯇꯤꯇꯤꯞ ꯑꯦꯛꯖꯥꯝ ꯀꯔꯤꯒꯨꯝꯕ ꯀꯝꯄꯤꯇꯤꯇꯤꯞ ꯑꯦꯛꯖꯥꯝꯒꯨꯝꯕ ꯊꯥ ꯊꯥꯅꯤꯡꯂꯗꯤ ꯃꯦꯠꯁ ꯂꯧꯕꯅ ꯐꯒꯅꯤꯅ ꯃꯦꯠꯁ ꯑꯃꯨꯛ ꯆꯦꯟꯖ ꯇꯧꯔꯦ ꯀ꯭ꯂꯥꯁ ꯑꯦꯂꯚꯦꯟꯗ ꯑꯗꯣ ꯃꯦꯁ ꯀꯣꯆꯤꯡ ꯂꯧꯗꯕꯒꯤ ꯑꯗꯨ ꯃꯦꯁꯦ ꯑ ꯑꯝ ꯑꯩꯁꯦ ꯁꯣꯟꯖꯨ ꯊꯣꯛꯂꯛꯏ ꯃꯦꯠꯁ ꯀꯣꯆꯤꯡ ꯂꯧꯗꯕꯒꯤ ꯑꯗꯨꯒ ꯄ꯭ꯔꯥꯏꯚꯦꯠ ꯒꯣꯔꯃꯦꯟ ꯀꯣꯂꯦꯖꯇꯁꯨ ꯖꯣꯟꯇꯣꯟꯗ ꯀꯥꯕꯒꯤ ꯑꯩꯁꯦ ꯃꯦꯠꯁꯁꯨ ꯌꯥꯝꯅ ꯑ ꯐꯖꯅ ꯇꯥꯛꯄꯤꯗꯕꯒꯤ ꯃꯦꯠꯁꯁꯦ ꯐꯦꯜ ꯇꯧꯔꯦ ꯇꯨꯏꯁꯟꯁꯨ ꯂꯧꯗꯕꯒꯤ ꯑꯗꯨꯅꯤ ꯑꯩ ꯐꯤꯖꯤꯛꯁꯁꯤ ꯄꯥ ꯄꯥꯝꯅꯦꯕ ꯒ꯭ꯔꯦꯖꯨꯋꯦꯁꯟꯗ ꯐꯤꯖꯤꯛꯁ ꯑꯣꯅꯔꯁ ꯑꯗꯨ ꯄꯥꯝꯅꯦ ꯐꯤꯖꯤꯛꯁꯇꯣ ꯂꯧꯅꯉꯥꯏ ꯃꯦꯠꯁ ꯄꯥꯁ ꯇꯧꯗꯕꯅꯤꯅ ꯑꯩ ꯃꯦꯠꯁꯁꯦ ꯁꯞꯖꯦꯛ ꯏꯝꯄ꯭ꯔꯨꯞꯚꯃꯦꯟ ꯇꯧꯔꯒꯦꯅ ꯑꯩ ꯐꯣꯝ ꯐꯤꯜ ꯑꯞ ꯐꯣꯝ ꯑꯗꯨꯝ ꯀꯩꯅꯣꯗ ꯀꯥꯎꯟꯁꯤꯜ ꯐꯧ ꯑ ꯌꯧꯈ꯭ꯔꯕꯅꯦ ꯊꯥꯅꯉꯥꯏ ꯑꯗꯣ ꯑꯌꯥꯝꯕꯅ ꯅꯪꯁꯦ ꯃꯦꯁ ꯃꯦꯁꯁꯨ ꯈꯔ ꯁꯣꯜꯂꯦ ꯑꯗꯣ ꯆꯍꯤ ꯃꯥꯡꯕꯒꯤ ꯁꯔꯨꯛꯄꯨꯗꯤ ꯂꯥꯏꯐ ꯁꯥꯏꯟꯁ ꯑꯣꯏꯅ ꯂꯧꯔꯣꯅ ꯑꯩꯁꯦ ꯂꯥꯏꯐ ꯁꯥꯏꯟꯁ ꯑꯣꯒꯁꯇ ꯊꯤꯕ ꯕ ꯍꯧꯔꯕꯅꯦ ꯑꯩꯁꯦ ꯀꯣꯂꯦꯖꯇ ꯑꯣꯒꯁꯇꯗꯤ ꯀꯩꯅꯣ ꯇꯧꯈ꯭ꯔꯦꯕ ꯀꯣꯂꯦꯖꯁꯦ ꯑꯦꯠꯃꯤꯁꯟ ꯂꯣꯏꯟ ꯂꯣꯏꯅꯔꯦ ꯑꯗꯨꯗꯣ ꯑꯩ ꯑꯩꯒꯤ ꯔꯤꯂꯦꯇꯤꯞꯁꯤ ꯗꯤ ꯑꯦꯝ ꯀꯣꯂꯦꯖꯇ ꯀꯥ ꯗꯤ ꯑꯦꯝ ꯀꯣꯂꯦꯖꯇ ꯊꯕꯛ ꯇꯧꯕ ꯂꯩꯌꯦ ꯑꯅꯤ ꯑꯗꯨꯗ ꯑꯩ ꯑꯩꯁꯦ ꯁꯥꯏ ꯁꯥꯏꯀꯜ ꯇꯣꯡꯉꯒ ꯆꯠꯂꯦ ꯂꯥꯡꯐꯦꯜ ꯗꯝ ꯏꯁꯀ꯭ꯋꯥꯇꯔꯗꯒꯤ ꯆꯠꯂꯒ ꯑꯗꯨ ꯑꯗꯨ ꯃꯇꯝꯗ ꯐꯣꯟꯁꯨ ꯂꯩꯇꯕꯅꯤꯅ ꯑꯗꯨꯝ ꯆꯠꯂꯦ ꯆꯠꯂꯒ ꯎꯝ ꯎꯝ ꯍꯥꯏꯅꯔꯨꯔꯦ
ꯇꯨ ꯊꯥꯎꯖꯟ ꯀꯌꯥꯗ ꯑꯗꯥꯏꯗꯅꯣ ꯍꯥꯏꯖꯦ
ꯊ꯭ꯔꯤꯗ ꯑꯦ ꯐꯥꯏꯚꯇ ꯑꯗꯨꯗ ꯍꯣꯏ ꯑꯗꯨꯗ ꯑꯩꯁꯦ ꯑꯗꯨꯝ ꯄꯥꯎ ꯄꯥꯎ ꯐꯥꯎꯅꯔꯁꯦ ꯑꯗꯨꯝ ꯌꯥꯅꯤꯉꯥꯏꯗꯤ ꯍꯥꯏꯕꯤꯔꯒꯦꯅ ꯗꯤ ꯑꯦꯝ ꯀꯣꯂꯦꯖꯇ ꯂꯥꯏꯐ ꯁꯥꯏꯟꯁ ꯂꯧ ꯂꯧꯅꯤꯡꯉꯥꯏ ꯈꯛꯇꯪꯗꯣ ꯑꯩ ꯍꯣꯠꯅꯜꯂꯦꯕ ꯍꯣꯠꯅꯩꯌꯦꯕ ꯑꯗꯣ ꯐꯣꯟꯁꯦ ꯑꯃꯨꯛ ꯐꯥꯎꯅꯥꯗꯕ ꯍꯞꯇꯥ ꯑꯃꯒꯨꯝꯕ ꯑꯩ ꯑꯩ ꯑꯍꯥꯟꯕ ꯐꯣꯟ ꯐꯣꯟ ꯇꯧꯔꯛꯑꯀꯥꯟꯗ ꯐꯣꯟꯁꯦ ꯄꯤ ꯁꯤ ꯑꯣꯗꯒꯤ ꯇꯧꯔꯛꯄꯅꯤ ꯑ ꯇꯧꯔꯛ ꯀꯥꯟꯗ ꯑꯗꯨ ꯑꯗꯨ ꯃꯇꯝꯗꯨꯗꯤ ꯂꯩꯇ꯭ꯔꯤꯌꯦ ꯉꯍꯥꯛ ꯑꯦꯗꯃꯤꯁꯟ ꯇꯧꯅꯗ꯭ꯔꯦ ꯑꯦꯗꯃꯤꯁꯟ ꯂꯣꯏꯔꯒ ꯈꯪꯒꯅꯤꯅ ꯑꯃꯨꯛ ꯍꯥꯏꯕ ꯑꯗꯨꯒ ꯑꯗꯨ ꯑꯗꯨ ꯃꯇꯨꯡꯗ ꯑꯩꯁꯦ ꯊꯦꯡꯈ꯭ꯔꯕꯅꯤꯅ ꯊꯦꯡꯈ꯭ꯔꯕꯅꯤꯅ ꯀꯩꯅꯣꯗꯥ ꯏꯝꯐꯥꯜ ꯀꯣꯂꯦꯖꯇ ꯆꯠꯈ꯭ꯔꯦ ꯆꯠꯂꯒ ꯑꯦꯃꯤꯁꯟ ꯊꯤꯕꯅꯦꯕ ꯑꯗꯨ ꯑꯦꯠꯃꯤꯁꯟ ꯇꯧ ꯇꯧꯈ꯭ꯔꯦ ꯄꯩꯁꯥꯁꯦ ꯐꯥꯏꯟ ꯐꯥꯏꯟ ꯇꯥꯔꯒ ꯂꯦꯠ ꯐꯥꯏꯟ ꯇꯥꯔꯒ ꯌꯥꯝ ꯑ ꯌꯥꯝ ꯂꯧꯕꯅꯦ ꯑꯗꯨꯒ ꯗꯤ ꯑꯦꯝ ꯀꯣꯂꯦꯖꯇꯒꯤ ꯍꯥꯏꯔꯛꯑꯦ ꯍꯥꯏꯌꯦ ꯑꯩꯈꯣꯏ ꯈꯨꯟꯗꯀꯣ ꯄꯥꯎ ꯄꯥꯎ ꯄꯤꯔꯛꯄ ꯑꯩꯕꯨ ꯑꯗꯨꯝ ꯄꯥꯎ ꯄꯥꯎ ꯄꯤꯕꯤꯌꯣ ꯁꯤꯠ ꯂꯩꯔꯦꯅ ꯍꯥꯏꯕ ꯑꯗꯨ ꯑꯗꯨ ꯅꯨꯄꯥꯗꯨꯅ ꯑꯩꯒ ꯂꯩꯃꯤꯟꯅꯕ ꯅꯨꯄꯥ ꯑꯩꯒ ꯖꯣꯟꯁꯇꯣꯟ ꯑ ꯀꯥꯃꯤꯟꯅꯕ ꯅꯨꯄꯥꯁꯦ ꯑꯩ ꯑꯩ ꯑꯩꯒꯤ ꯂꯩꯀꯥꯏ ꯑꯩꯒꯤ ꯔꯤꯝꯁ ꯀꯣꯊꯦꯜ ꯂꯩꯀꯥꯏꯗ ꯂꯩꯌꯦꯕ ꯑꯗꯨ ꯃꯉꯣꯟꯗ ꯇꯥꯛꯄꯤꯕꯗꯣ ꯑꯩꯉꯣꯟꯗ ꯑꯃꯨꯛ ꯃꯥꯁꯦ ꯇꯝꯕꯤꯗꯕꯀꯣ ꯇꯥꯛꯇꯕ ꯎ ꯍꯥꯏꯗꯕ ꯍꯣꯏ ꯑꯗꯨ ꯑꯦꯠꯃꯤꯁꯟ ꯂꯣꯏꯔꯀꯥꯟꯗ ꯑꯩ ꯃꯉꯣꯟꯗ ꯍꯥꯏꯔꯤꯕ ꯅꯨꯄꯥꯗꯣ ꯑꯩ ꯑꯃꯨꯛ ꯊꯦꯡꯅꯕꯒꯤ ꯑꯣ ꯅꯪ ꯀꯩꯅꯣꯗ ꯗꯤ ꯑꯦꯝ ꯀꯣꯂꯦꯖꯇ ꯑꯦꯠꯃꯤꯁꯟ ꯇꯧꯔꯕꯣ ꯅꯪ ꯍꯥꯏꯌꯦ ꯇꯧꯗꯣꯏ ꯍꯥꯏꯔꯒ ꯑꯩ ꯅꯪꯉꯣꯟꯗ ꯀꯩꯅꯣꯗ ꯅꯃꯥꯟꯅꯕꯗ ꯍꯥꯏꯕꯤꯈꯤꯕꯅꯦ ꯑꯗꯨ ꯇꯝꯕꯤꯗ꯭ꯔꯥ ꯍꯥꯏꯌꯦ ꯇꯝꯕꯤꯗꯦ ꯍꯥꯏꯅ ꯑꯩꯒꯣ ꯀꯩꯅꯣ ꯆꯠꯈ꯭ꯔꯦ ꯑ ꯉꯁꯤꯒꯨꯝꯕ ꯏꯚꯤꯅꯤꯡꯁꯦ ꯑꯩ ꯃꯉꯣꯟꯗ ꯍꯪꯉ‌ꯦ ꯅꯪꯁꯦ ꯑꯁ ꯑ ꯅꯪꯉꯣꯟꯗ ꯗꯤ ꯑꯦꯝ ꯀꯣꯂꯦꯖꯇ ꯁꯤꯠ ꯑ ꯁꯤꯠ ꯂꯩꯔꯦꯅ ꯍꯥꯏꯕꯗ‌ꯣ ꯅꯪꯗꯤ ꯇꯝꯕꯤꯗꯦ ꯀꯩ ꯇꯧꯕꯒꯦꯔꯥ ꯍꯥꯏꯔꯒ ꯑ ꯊꯥꯏꯅꯒꯤ ꯋꯥꯔꯤꯗꯨꯕꯨ ꯍꯥꯏꯌꯦ ꯃꯥꯅ ꯑꯗꯨ ꯑꯗꯨꯝ ꯊꯝꯈ꯭ꯔꯦ ꯎꯝ ꯑ ꯀꯩꯅꯣ ꯇꯧꯈ꯭ꯔꯦ ꯑꯩꯁ‌ꯦ ꯌꯥꯝ ꯁꯥꯎꯅꯤꯡꯕꯅꯦ ꯏꯝꯐꯥꯜ ꯀꯣꯂꯦꯖꯇ
ꯃꯤ ꯃꯀꯣꯛ ꯆꯥꯛꯄꯩ ꯇꯥꯏꯞꯇ ꯑꯗꯨꯕꯨ ꯍꯥꯏꯐꯝ ꯊꯣꯛꯄꯗꯣ ꯍꯥꯏꯒꯗꯕꯅꯦ
ꯍꯣꯏ ꯏꯝꯐꯥꯜ ꯀꯣꯂꯦꯖꯗ ꯇꯝꯕꯒꯤ ꯀꯩꯅꯣ ꯇꯧꯋꯦꯕ ꯀꯠꯔꯣꯐ ꯑꯦ ꯀꯥꯠꯔꯣꯐ ꯍꯥꯏꯌꯦ ꯄꯥꯔꯇꯤꯀꯜ ꯃꯥꯛꯁꯦ ꯁꯨꯡꯄꯤ ꯄꯤꯗꯕ ꯀꯠ ꯄ꯭ꯔꯥꯇꯤꯀ‌ꯦꯜ ꯃꯥꯔꯛꯁꯦ ꯌꯥꯝ ꯅꯦꯝꯅ ꯄꯤꯌ‌ꯦꯕ ꯏꯁꯇ꯭ꯔꯤꯛ ꯌꯥꯝ ꯑꯣꯏꯌ‌ꯦꯕ ꯑꯩꯈꯣꯏ ꯕꯦꯁꯇ ꯂꯥ ꯎꯝ ꯂꯥꯏꯔꯤꯛ ꯍꯩꯕ ꯌꯥꯝ ꯌꯥꯝ ꯌꯥꯎꯕꯅꯦ ꯐꯥꯔꯁ ꯀ꯭ꯂꯥꯁ ꯂꯥꯛꯄ ꯁꯨꯛꯌꯥꯎ ꯌꯥꯎꯗꯦ ꯁꯦꯀꯦꯟ ꯀ꯭ꯂꯥꯁ ꯉꯛꯇꯅꯦ ꯂꯥꯏꯔꯤꯛ ꯍꯩꯕ ꯒꯥꯡꯒꯨꯁꯨ ꯑꯩ ꯐꯥꯔꯁ ꯏꯌꯥꯔꯗ ꯑꯩꯁꯦ ꯐꯣꯔꯇꯤ ꯐꯥꯏꯚ ꯃꯨꯛꯇꯅꯦ ꯄ꯭ꯔꯥꯛꯇꯤꯀꯜꯗ ꯍꯟꯗ꯭ꯔꯦꯗꯇ ꯐꯣꯔꯇꯤ ꯐꯥꯏꯚ ꯈꯇꯪ ꯐꯪꯕ ꯍꯥꯏꯕꯁ‌ꯦ ꯌꯦꯡꯉ‌ꯣ ꯄꯤꯁꯤ ꯀꯌꯥ ꯀꯌꯥ ꯆꯠꯒꯗ꯭ꯔꯥ ꯑꯗ‌ꯣ ꯁ‌ꯦ ꯁꯦꯀꯦꯟ ꯏꯌꯔꯗꯅ ꯁꯕꯦꯟꯇꯤ ꯐꯥꯏꯚ ꯐꯪꯉꯦ ꯑꯗꯨ ꯊꯥꯔꯠ ꯏꯌꯔꯗꯅ ꯁꯤꯛꯁꯇꯤ ꯐꯥꯏꯚ ꯈꯛꯇ ꯐꯪꯉꯦ ꯊꯥꯔꯠ ꯏꯌꯥꯔꯗ ꯑꯩꯈꯣꯏꯁꯦ ꯑꯩꯈꯣꯏ ꯐꯝꯃꯤꯟꯅꯕ ꯅꯨꯄꯥ ꯑꯍꯨꯝ ꯃꯔꯤꯁꯦ ꯑꯗꯨꯝ ꯇꯥꯟꯅꯔꯒ ꯂꯩꯕꯗꯀꯣ ꯃꯥꯛ ꯌꯥꯝ ꯗꯤꯗꯛ ꯇꯧꯈ꯭ꯔꯕꯅꯤ ꯇꯦꯟꯃꯨꯛ ꯗꯤꯗꯛ ꯇꯧꯔꯛꯑꯃꯅꯤ ꯑꯗꯨꯒꯤ ꯁꯤꯛꯁꯇꯤ ꯐꯥꯏꯚ ꯈꯛꯇ ꯐꯪꯉ‌ꯦ ꯑ ꯌꯥꯝ ꯁꯣꯏꯌꯦꯗ ꯑꯗꯨꯒꯤ ꯑꯩꯁꯦ ꯐꯤꯐꯇꯤ ꯌꯧꯗꯕꯅꯦ ꯄꯤꯁꯤ ꯐꯤꯐꯇꯤ ꯌꯧꯔꯗꯤ ꯑ ꯑꯦꯝ ꯌꯨꯗ ꯇꯧꯕ ꯌꯥꯕꯅꯦꯕ
ꯎꯝ ꯑꯩꯒꯤꯅ ꯇꯨꯌꯦꯜꯞꯇ ꯂꯣꯏꯔꯀꯥꯟꯗ ꯑꯩꯅ ꯃꯄꯥꯟ ꯆꯠꯁꯜꯂꯨꯕ ꯀꯟꯇꯤꯅ꯭ꯌꯨꯁꯟꯗꯣ ꯁꯤꯗꯨꯝ ꯇꯧꯔꯒ ꯂꯥꯏꯔꯤꯛꯇꯣ ꯒ꯭ꯔꯦꯖꯨꯋ‌ꯦꯁꯟꯗꯣ ꯃꯐꯝ ꯆꯥꯕ ꯀꯣꯂꯦꯖ ꯑꯅꯤ ꯐꯪꯒꯗꯧꯅꯦꯕ ꯑꯗꯨꯝ ꯗꯤ ꯑꯦꯝꯗ ꯑꯣꯏꯔꯣ ꯏꯝꯐꯥꯜ ꯀ‌ꯣꯂ‌ꯦꯖꯇ ꯑꯣꯏꯔꯣ ꯑꯩꯅ ꯑꯗꯨ ꯇꯧꯁꯟꯗꯕ ꯑꯩꯅ ꯑꯥꯗ ꯑꯉꯥꯡ ꯑꯣꯏꯔꯤꯕꯅꯤꯅ ꯋꯥꯈꯜꯗꯨꯁꯨ ꯃꯦꯆꯣꯔ ꯑꯣꯏꯗ꯭ꯔꯤꯑꯕ ꯃꯇꯝꯗꯨ ꯑꯗꯩ ꯒꯥꯏꯗꯂꯥꯏꯟ ꯄꯤꯕꯤꯅꯕꯗꯣ ꯂꯩꯇꯕꯒꯤ ꯍꯥꯏꯇꯥꯔꯦꯅꯦ ꯏꯁꯥꯅ ꯗꯤꯁꯤꯖꯟꯗꯨ ꯂꯧꯔꯒ ꯑꯗꯨꯃꯥꯏꯅ ꯆꯠꯂꯨꯕꯅꯦꯕ ꯆꯠꯂ ꯃꯇꯝꯗꯨ ꯃꯥꯡꯈ꯭ꯔꯦꯗꯅ ꯆꯍꯤ ꯑꯃ ꯃꯈꯥꯏ ꯑꯅꯤꯃꯨꯛꯍ‌ꯦꯟ ꯃꯥꯡꯉꯦ ꯃꯥꯡꯉꯒ ꯊꯣꯛꯂꯛꯑꯒ ꯑꯃꯨꯛ ꯑꯦꯗꯦꯠ ꯀꯣꯂꯦꯖ ꯑꯃꯗ ꯑꯩꯁꯦ ꯑꯦꯗꯃꯤꯁꯟ ꯇꯧꯁꯜꯂꯦ ꯑꯗꯨꯝ ꯑꯗꯨꯒ ꯑꯦꯗꯦꯠ ꯀꯣꯂꯦꯖꯇ ꯇꯃꯅꯦꯕ ꯇꯝ ꯇꯝꯅ ꯑꯩꯅ ꯑꯦꯛꯖꯥꯝꯗꯨꯗꯒꯤ ꯑꯗꯨꯝ ꯄꯤꯕ ꯍꯧ ꯌꯥꯔꯕꯗ‌ꯣ ꯑꯗꯨꯗ ꯑꯦꯛꯖꯥꯝꯁꯨ ꯄꯤꯍꯧꯗꯕ ꯈꯔꯁꯨ ꯃꯇꯝ ꯃꯥꯡꯍꯟꯈ꯭ꯔꯦꯕ ꯑꯗꯨꯝ ꯑꯁ ꯌꯥꯝ ꯁꯣꯏꯗ ꯑꯗꯒꯤ ꯇꯨ ꯊꯥꯎꯖꯟ ꯑꯦꯂꯕꯦꯟ ꯌꯧꯔꯛꯄ ꯑꯗꯨꯋꯥꯏꯗꯗꯤ ꯗ‌ꯦ ꯁ꯭ꯀꯨꯜ ꯑꯃꯨꯛ ꯄꯨꯁꯜꯂꯦ ꯁ꯭ꯀꯨꯜ ꯄꯨꯁꯜꯂꯕꯅꯤꯅ ꯁ꯭ꯀꯨꯜꯒꯤ ꯊꯕꯛꯇꯨ ꯁ꯭ꯀꯨꯜꯒꯤ ꯆꯠꯂꯤꯅ‌ꯦꯅ ꯑꯗꯨꯝ ꯇꯧ ꯂꯩꯔꯦ ꯁꯣꯝꯗ ꯏꯁꯇꯗꯤꯖ‌ꯦ ꯌꯥꯝꯅ ꯋꯥꯠꯂꯦ ꯆꯍꯤꯁꯦ ꯑꯗꯥꯏꯗ ꯌꯥꯝ ꯌꯥꯝꯃꯦ ꯇꯨ ꯊꯥꯎꯖꯟ ꯅꯥꯏꯟ ꯑꯩꯠ ꯅꯥꯏꯟ ꯁ꯭ꯋꯥꯏꯗꯒꯤꯅ ꯐꯤꯐ ꯐꯤꯞꯇꯤꯟ ꯕꯧ ꯃꯅꯨꯡꯒꯤꯗ ꯑꯗꯨꯝ ꯖꯣꯕꯁꯦ ꯑꯗꯨꯝ ꯇꯧꯕ ꯌꯥꯍꯧꯔꯕ ꯃꯇꯝꯅꯦꯕ ꯑꯗꯨ ꯑꯗꯨ ꯃꯇꯝꯗꯨꯗ ꯐꯖꯅ ꯂꯦꯕꯔ ꯊꯥꯗꯔꯒ ꯍꯧꯖꯤꯛ ꯂꯩꯔꯤꯕ ꯁꯤꯁꯇꯦꯝꯁꯦ ꯑꯗꯨ ꯃꯇꯝꯗꯨ ꯂꯩꯔꯝ ꯇꯔꯗꯤ ꯌꯥꯝ ꯊꯤ ꯂꯥꯏꯅ ꯃꯇꯝꯗꯨꯗꯤ ꯑꯦꯛꯖꯥꯝꯁꯨ ꯂꯨꯗꯦꯕ
ꯍꯣꯏ ꯂꯨꯗꯦ ꯑꯩꯐꯥꯎ ꯑꯩ ꯄꯥꯎ ꯁꯤ ꯄꯤꯌꯨ ꯁꯤ ꯄꯤꯌꯨ‌ ꯊꯣꯛꯄꯁꯦ ꯃꯦꯁ ꯑꯅꯤ ꯑꯍꯨꯝ ꯈꯛꯇꯅꯦ ꯑꯩ ꯇꯧꯕ ꯑꯗꯨ ꯏꯪꯂꯤꯁ ꯖꯤ ꯑꯦꯁ ꯈꯪꯕꯒꯤ ꯑꯗꯨꯝ ꯕꯤꯖꯅꯤꯡ ꯈꯔ ꯈꯪꯕꯒꯤ ꯑꯗꯨꯝ ꯊꯣꯛꯑꯦ ꯍꯥꯏꯕ ꯀꯩꯅꯣ ꯐꯤꯖꯤꯀꯦꯜ ꯇꯦꯁ ꯑꯃ ꯉꯝꯝꯛ ꯉꯝꯗꯕꯒꯤꯅꯦ ꯍꯧꯖꯤꯛꯇꯤ ꯉꯝꯔꯔꯣꯏ ꯋꯥꯡꯈ꯭ꯔꯕꯅꯤꯅ
ꯍꯧꯖꯤꯛꯇꯤ ꯁꯤ ꯄꯤ ꯑꯣ ꯀꯣꯏꯁꯟ ꯑꯗꯨꯝ
ꯎꯝ ꯑꯗꫭ ꯃꯇꯝ ꯍꯣꯏ ꯑꯗꯨ ꯑꯗꯨ ꯃꯇꯝꯗꯗꯤ ꯑꯣ ꯑꯣ ꯑꯦꯝ ꯑꯥꯔ ꯁꯤꯠꯁꯦ
ꯎꯝ ꯍꯣꯏ ꯑꯦꯝ ꯑꯥꯔꯗ ꯊꯧꯕꯗꯣ ꯑꯥ ꯈꯪꯉꯦ ꯑꯩꯁꯦ ꯀꫭ ꯑꯦꯝ ꯑꯥꯔꯗ ꯊꯥꯕ ꯑꯦꯛꯖꯥꯝ ꯑꯅꯤꯃꯨꯛꯀꯤ ꯊꯥꯍꯧ ꯃꯥꯜꯂꯦ
ꯎꯝ ꯑꯩ ꯑꯩꯁꯦ ꯁꯤꯖꯤꯌꫭ ꯌꯥꯝ ꯄꯥꯝꯕꯅꯦꯕ ꯑꯗꯣ ꯑꯗꯨ ꯃꯇꯝꯗ
ꯎꯝ
ꯁꯤ ꯑꯄꯥꯝ ꯄꯥꯝꯕꯗꯣ ꯃꯦꯁ ꯈꯪꯗꯕꯒꯤ ꯑꯩꯁꯦ ꯃꯦꯁ ꯌꯥꯎꯗꯕ ꯌꯥꯎꯗꯕ ꯑꯦꯛꯖꯥꯝꯁꯦ ꯁꯤ ꯄꯤ ꯑꯦꯐꯁꯦ ꯑꯗꯨ ꯑꯗꯨ ꯑꯗꯨ ꯇꯧꯔꯒꯦꯅ ꯑꯩꯁꯦ ꯇꯧꯔꯦ ꯊꯕꯛ ꯑꯗꯨ ꯀꯥꯟꯗ ꯀꯣꯆꯤꯡ ꯂꯧꯗꯕꯅꯤꯅ ꯑꯗꯨꯗꯤ ꯌꯥꯝ ꯌꯥꯝ ꯂꯨꯋꯦ ꯑꯗꯨ ꯃꯇꯝꯗꯁꯨ ꯑꯦꯁꯦ ꯇꯥꯏꯞꯀꯨꯝꯕꯁꯦ ꯑꯁ ꯐꯖꯅ ꯍꯪꯕꯅꯦ
ꯄꯦꯁ ꯄꯦꯁꯤꯁꯇꫭ
ꯍꯣꯏ ꯑꯦꯁꯦꯁꯨ ꯑꯗꯨꯒ ꯔꯤꯄꯣꯔꯠ ꯇꯤꯡꯈ꯭ꯔ ꯈ꯭ꯔꯒ ꯌꯥꯝ ꯌꯥꯝꯕꯅꯦ ꯑꯗꯨ ꯇꯧꯔꯦ ꯑꯗꯨꯒ ꯑꯗꯨ ꯑꯩꯗꯤ ꯑꯗꯨꯝ ꯇꯧꯒꯦꯅꯗꯤ ꯑꯩꯁꯦ ꯋꯥꯈꯜꯗꯗꯤ ꯌꯥꯝ ꯆꯥꯎꯅ ꯇꯧꯋꯦꯕ ꯈꯨꯗꯣꯡ ꯆꯥꯗꯕꯒꯤꯅꯦ ꯑꯩꯁꯦ ꯑꯗꯨꯒ ꯑꯗꯨ ꯃꯇꯝꯗ ꯇꯦꯟ ꯄ꯭ꯂꯥꯁ ꯇꯨꯁ ꯑꯩꯁ ꯑꯦꯁ ꯁꯤꯒꯤ ꯑꯦꯝ ꯇꯤ ꯑꯦꯁ ꯇꯦꯟ ꯄꯂꯥꯁ ꯇꯨ ꯂꯩꯌꯦ ꯍꯥꯏꯕꯁꯦ ꯈꯪꯗꯦ ꯔꯦꯜꯋꯦ ꯂꯩꯌꯦ ꯍꯥꯏꯕꯁꯦ ꯈꯪꯗꯦ ꯀꯣ
ꯎꯝ
ꯁꯤ ꯄꯤ ꯑꯣꯒ ꯁꯤꯖꯤꯌꯒ ꯑꯗꯨꯒ ꯑꯥꯏ ꯕꯤ ꯑꯥꯏ ꯕꯤꯒꯤ ꯏꯟꯇꯦꯂꯤꯖꯦꯟꯁ ꯌꯨꯔꯣꯗꯣ
ꯑꯥ ꯑꯥꯏꯕꯤꯒꯤꯗ ꯑꯃ ꯇꯦꯟꯒꯤꯗ ꯑꯃ ꯑꯦꯛꯖꯤꯀꯌꯨꯇꯤꯞꯀꯤ ꯑꯃ ꯀꯧꯕꯗꫭ ꯈꯪꯕ꯭ꯔꯥ ꯊꯥꯏꯅ ꯑꯩꯖꯦ ꯑꯗꯨꯒꯤꯖꯦ ꯒꯨꯍꯥꯇꯤꯗ ꯑꯩꯁꯦ ꯊꯥꯖꯤꯜꯂꯦꯕꯀꯣ ꯑꯗꯨ ꯃꯇꯝꯗꯨꯗꯗꯤ ꯁꯣꯁꯦꯜ ꯃꯦꯗꯤꯌꯥ ꯂꯩꯇꯦ ꯐꯣꯟ ꯂꯩꯇꯕꯅꯤꯅ ꯈꯕꯔꯗ ꯀꯩꯗ ꯑꯗ ꯌꯥꯎꯔꯛꯄꯗꯣ
ꯎꯝ
ꯄꯦꯄꯔ ꯄꯥꯕ ꯀꯥꯟꯗ ꯄꯦꯄꯔꯗ ꯑꯗꯨꯝ ꯍꯥꯞꯄꯝꯃꯤꯗꯅ ꯑꯗꯨꯅ ꯄꯦꯄꯔꯗ ꯊꯦꯡꯅꯕꯅꯦꯕ ꯄꯦꯄꯔ ꯊꯦꯡꯅꯕꯗꯩ ꯑꯩꯖꯦ ꯑꯗꯨꯒꯤ ꯍꯧꯖꯤꯛꯀꯤ ꯑꯥꯏ ꯕꯤꯖꯦ ꯊꯥꯖꯜꯂꯦ ꯊꯥꯖꯤꯜꯂ ꯀꯥꯟꯖꯤꯗ ꯆꯠꯇꯧꯖꯦ ꯑꯩ ꯏꯇꯣꯝ ꯉꯥꯏꯔꯦ ꯃꯇꯝꯗꯨꯗ ꯑꯩ ꯏꯃꯥꯟꯅꯕ ꯑꯃꯒ ꯇꯧ ꯊꯥꯖꯤꯟꯃꯤꯅꯕ ꯑꯗ ꯑꯩꯖꯦ ꯑꯦꯛꯖꯥꯝꯖꯦ ꯊꯥꯕꯖꯦ ꯆꯠꯇ꯭ꯔꯦ ꯑꯩꯖꯦ ꯇꯟꯗꯅ ꯆꯠ ꯇ꯭ꯔꯦ ꯑꯗꯨꯒ ꯆꯠꯇ꯭ꯔꯦ ꯍꯥꯏꯔꯒꯁꯨ ꯍꯧꯖꯤꯛꯀꯤ ꯑꯦꯛꯖꯥꯝꯖꯦ ꯃꯤ ꯁꯨꯏ ꯃꯇꯝꯗꯨꯗ ꯍꯥꯏꯇꯥꯔꯦꯅꯦ ꯍꯧꯖꯤꯛ ꯀ ꯑꯣꯏꯔꯝꯃꯗꯤꯅꯦ ꯀꯩꯁꯨ ꯂꯥꯛꯑꯔꯣꯏꯕ ꯑꯦꯃꯤꯀꯥꯠꯁꯦ ꯑꯃꯨꯛ ꯔꯤ ꯑꯃꯨꯛꯀꯁꯨ ꯑꯃꯨꯛꯀꯁꯨ ꯊꯥꯔꯛꯄꯨꯋꯥꯅꯤꯗ ꯑꯦꯃꯤꯀꯥꯁꯦ ꯑꯦꯛꯖꯥꯝꯖꯦ ꯑꯦꯛꯖꯥꯝꯖꯤ ꯊꯥꯅꯕ ꯑꯃꯨꯛꯀ ꯂꯥꯛꯑꯣꯅ ꯍꯥꯏꯕꯗꯤ ꯃꯇꯝ ꯂꯣꯏ ꯒꯔꯕꯅꯦꯀꫭ ꯍꯥꯏꯖꯦ ꯑꯗꯨꯒ ꯑꯃꯨꯛ ꯀꯖꯨ ꯀꯧꯈꯠꯂꯛꯄꯩ ꯋꯥꯅꯤꯗ ꯑꯗꯨꯁꯨ ꯑꯩ ꯑꯗꯨꯒꯤ ꯀꯧ ꯀꯧꯈꯠꯂꯛꯄꯒꯤ ꯑꯦꯃꯤꯀꯥꯔꯠꯇꯣ ꯍꯧꯖꯤꯛ ꯐꯥꯎꯕ ꯊꯝꯃꯤ ꯂꯩꯔꯤꯕ ꯑꯩꯉꯣꯟꯗ ꯃꯇꯝꯗꯨꯒꯤ ꯍꯥꯏꯇꯥꯔꯦ ꯑꯁ ꯑꯗꯨꯕꯨꯛ ꯊꯥꯍꯧꯗ꯭ꯔꯤꯅꯦ ꯌꯦꯡꯉꫭ ꯃꯇꯝꯗꯨꯗ
ꯑꯩꯁꯨ ꯑꯥꯏ ꯑꯥꯏ ꯕꯤꯒꯤ ꯑꯃ ꯊꯥꯏꯌꯦ ꯀꯣꯜꯀꯇꯥꯗ ꯑꯗꯨ ꯒ꯭ꯔꯦꯖꯨꯋꯦꯁꯟꯒꯤꯔ ꯇꯦꯟ ꯄ꯭ꯂꯥꯁ ꯇꯨꯒꯤꯔꯥ ꯈꯪꯗ꯭ꯔꯦ
ꯑ
ꯑꯦ ꯀꯥꯟꯅꯕ ꯃꯌꯥꯝ ꯃꯥꯡꯍꯟꯈ꯭ꯔꯦꯗ
ꯎꯝ ꯑꯗꯨ ꯃꯇꯝꯗꯗꯤ ꯀꯝꯄꯤꯇꯤꯁꯟ ꯌꯥꯝ ꯋꯥꯡꯗꯦꯕ
ꯋꯥꯡꯗꯦ ꯋꯥꯡꯗꯦ ꯃꯤꯕꯨ ꯄꯥꯛ ꯈꯪꯅꯗꯦ
ꯁꯦꯂꯦꯕꯁ ꯁꯦꯂꯦꯕꯁ ꯐꯥꯎ ꯈꯪꯗ꯭ꯔꯒ ꯁꯨꯃꯥꯏꯅ ꯆꯠꯄꯅꯦꯍꯦ ꯍꯧꯖꯤꯛꯗꯧꯅ ꯇꯧꯗꯣꯏ
ꯍꯥꯏꯕꯗꯤ ꯇꯧꯕꯗꯤ ꯀꯩꯅꯣꯅꯦ ꯃꯇꯝꯗꯨꯗ ꯁꯣꯁꯦꯜ ꯃꯦꯗꯤꯌꯥ ꯂꯩꯇꯦꯗꯅ ꯐꯦꯁꯕꯨꯛ ꯀꯩ ꯀꯔꯥ ꯑꯝꯇ ꯄꯥꯏ ꯐꯖꯅ ꯄꯥꯏꯕ ꯅꯠꯇꯕꯅꯤꯅ ꯃꯤꯁꯤꯡꯁꯦ ꯈꯪꯗꯕꯅꯦꯕ ꯈꯪꯕ ꯈꯔꯅ ꯈꯪꯕꯩ ꯋꯥꯅꯦ
ꯎꯝ ꯑꯗꯨꯒ ꯑꯩꯁꯦ ꯑꯣꯔꯦꯟꯇꯦꯜ ꯎꯝ ꯑꯣꯔꯦꯟꯇꯜ ꯀꯣꯂꯦꯖꯇ ꯀꯥꯔꯝꯃꯗꯤ ꯍꯧꯖꯤꯛꯁꯦ ꯃꯥꯁꯇꯔ ꯂꯣꯏꯔꯒ ꯐꯖꯟ ꯇꯧ ꯇꯧ ꯒꯗꯕꯅꯤ ꯑꯩ ꯑꯁ ꯀꯣꯂꯦꯖ ꯐꯠꯇꯕ ꯑꯥꯗ ꯇꯝꯔꯨꯕꯒꯤ ꯏꯃꯥꯟꯅꯕ ꯏꯃꯥꯟꯅꯕ ꯁꯤꯁꯤꯡ ꯁꯤꯡꯁꯦ ꯑꯣꯔꯟꯇꯜ ꯀꯣꯂꯦꯖꯇ ꯀꯥꯕ ꯗꯤ ꯑꯦꯟ ꯀꯣꯂꯦꯖꯇ ꯀꯥꯕ ꯃꯣꯏꯗꯤ ꯐꯥꯔꯁꯇ ꯉꯥꯛꯇ ꯂꯥꯛꯑꯦꯕ ꯄꯥꯔꯇꯨꯀꯜꯗ ꯐꯖꯅ ꯄꯤꯕꯒꯤ ꯃꯥꯥꯛ ꯏꯝꯐꯥꯜ ꯀꯣꯂꯦꯖꯇꯤ ꯑꯣꯖꯥ ꯑꯅꯤ ꯂꯩꯌꯦ ꯑꯁ ꯄꯨꯔꯥ ꯍꯥꯏꯐꯥꯏ ꯆꯕꯅꯦ ꯑꯗꯨ ꯑꯅꯤꯗꯣ ꯌꯥꯝ ꯃꯑꯣꯡ ꯇꯥ ꯌꯥꯝ ꯍꯥꯏꯐꯥꯏ ꯇꯧꯕ ꯇꯥꯏꯞꯇ ꯏꯁꯇꯨꯗꯦꯟꯗ ꯃꯥꯔꯛ ꯄꯤꯗꯕꯗꯣ ꯑꯗꯨ ꯑꯗꯣ ꯅꯨꯄꯤ ꯁꯤꯡ ꯇꯤꯆꯔꯒ ꯃꯣꯏ ꯑꯅꯤꯒ ꯋꯥ ꯀꯔꯤ ꯍꯥꯏꯁꯤꯔꯥ ꯌꯦꯠꯅꯩ ꯌꯥꯏꯌꯦ ꯃꯥꯛ ꯄꯤ ꯎꯝ ꯍꯣꯏ ꯍꯣꯏ ꯃꯥꯒꯤ ꯃꯇꯥꯡꯗ ꯄ꯭ꯔꯥꯛꯇꯤꯀꯦꯜꯒꯤ ꯃꯥꯛ ꯃꯇꯥꯡꯗ
ꯑꯩꯅ ꯇꯝꯂꯨꯕ ꯀꯣꯂꯦꯖꯇꯣ ꯑꯦꯗꯦꯠ ꯀꯣꯂꯦꯖꯇꯣ ꯑꯁ ꯄ꯭ꯔꯦꯛꯇꯤꯀꯦꯜ ꯑꯩꯁꯨ ꯄꯥꯛ ꯌꯥꯎꯗꯦꯕ
ꯎꯝ
ꯃꯥꯔꯛ ꯄ꯭ꯔꯦꯛꯇꯤꯀꯦꯜꯗꯣ ꯐꯖꯅ ꯄꯤꯗꯦꯗ
ꯎꯝ
ꯑꯗꯣ ꯑꯩꯈꯣꯏꯗꯤ ꯐꯤ ꯊꯤꯕꯅꯤꯅ ꯈꯔ ꯐꯦꯜꯃꯛꯇꯤ ꯑꯣꯏꯍꯟꯗꯦ ꯑꯗꯨꯝ ꯃꯣꯏꯅ ꯌꯦꯡꯉꯒ ꯑꯗꯨꯝ ꯄꯤꯕ ꯍꯥꯏ ꯇꯥꯔꯦ ꯐꯨꯜ ꯃꯥꯔꯛ ꯃꯛꯇꯤ ꯐꯪꯗꯦ ꯑꯗꯣ ꯆꯥꯡ ꯅꯥꯏꯅ ꯌꯥꯎꯕ ꯃꯤꯗꯤ ꯐꯖꯅ ꯐꯖꯅ ꯐꯪꯉꯤ
ꯎꯝ
ꯑꯩꯈꯣꯏꯅ ꯑꯃꯨꯛ ꯑꯩꯅ ꯑꯃꯨꯛ ꯃꯇꯝꯗꯨꯗ ꯀꯩꯅꯣ ꯒꯥꯔꯤꯒꯤ ꯃꯆꯥꯁꯨ ꯂꯩ ꯇꯝꯅꯤꯅ ꯑꯗꯨꯝ ꯂꯥꯏꯟꯗ ꯆꯠꯂꯦꯕ ꯏꯃꯥꯟꯅꯕꯒ ꯆꯠꯃꯤꯟꯅꯕ ꯏꯃꯥꯟꯅꯕ ꯍꯥꯏꯁꯦ ꯑꯩꯈꯣꯏꯒꯤ ꯖꯨꯅꯤꯌꯔ ꯍꯥꯏꯇꯥꯥꯔꯦꯀꯣ
ꯎꯝ
ꯑꯩꯒꯤ ꯕꯦꯁꯇ ꯇꯨꯋꯦꯜꯞ ꯂꯣꯏꯃꯤꯟꯅꯕ ꯀꯥꯡꯒꯨꯗꯤ ꯂꯣꯏ ꯂꯣꯏꯈ꯭ꯔꯕ ꯃꯣꯏꯗꯤ ꯑꯗꯨꯒ ꯑꯩꯅ ꯑꯩꯒꯤ ꯖꯨꯅꯤꯌꯔ ꯑꯣꯏꯕ ꯀꯩꯒ ꯑꯃꯨꯛ ꯀꯣꯂꯦꯖꯁꯦ ꯄꯨꯜꯂꯧꯕꯅꯦꯕ ꯑꯩꯅ ꯊꯦꯡꯗꯅ ꯇꯝꯃꯕꯅꯤꯅ ꯑꯗꯨꯁꯨ ꯑꯃꯨꯛ ꯑꯦꯠꯃꯤꯁꯟ ꯇꯧ ꯌꯥꯗꯗꯅ ꯑꯦꯐꯤꯗꯦꯕꯤꯠ ꯄꯨꯔꯛꯑꯣꯅ ꯑꯦꯐꯤꯗꯦꯕꯤꯠ ꯑꯃꯨꯛ ꯏꯍꯜꯂꯦ ꯑꯩꯗꯣ ꯁꯨꯃꯥꯏꯅ ꯁꯝ ꯑꯩꯒꯤ ꯐꯥꯏꯅꯥꯟꯁꯤꯌꯦꯜ ꯄ꯭ꯔꯣꯕ꯭ꯂꯦꯝ ꯂꯩꯕꯒꯤ ꯑꯩꯗꯣ ꯀꯟꯇꯤꯅ꯭ꯌꯨꯁ ꯇꯧꯕ ꯉꯝꯗꯕꯩꯅꯦ ꯈꯣꯠꯇꯕꯩꯅꯦꯅ ꯑꯗꯨꯃꯥꯏꯅ ꯍꯥꯏ ꯍꯥꯏꯔꯒ ꯑꯦꯐꯤꯗꯦꯕꯤꯠ ꯑꯃ ꯏꯔꯦ ꯎꯀꯤꯜꯗ ꯇꯧꯔꯒ ꯑꯗꯨꯒ ꯑꯦꯐꯤꯗꯦꯕꯤꯠꯇꯨ ꯇꯧꯔꯒ ꯑꯦꯗꯃꯤꯁꯟ ꯇꯧꯕ ꯌꯥꯏ
ꯍꯣꯏ
ꯑꯗꯨꯃꯥꯏꯅ ꯆꯟꯈꯤꯕꯅꯦ ꯑꯩ ꯒ꯭ꯔꯦꯖꯨꯑꯦꯁꯟ ꯇꯧꯕ ꯃꯇꯝꯗ
ꯎꯝ
ꯎꯝ
ꯑꯗꯨꯒ ꯏꯃꯥꯟ ꯅꯥꯕ ꯑꯃꯒ ꯑ ꯏꯝꯐ ꯏꯝ ꯏꯝꯐꯥꯜ ꯀꯣꯂꯦꯖꯇ ꯇꯝꯃꯤꯟꯅꯕ ꯑꯩꯈꯣꯏ ꯑꯅꯤ ꯁꯦ ꯏꯝꯐꯥꯜ ꯀꯣꯂꯦꯖꯇ ꯑꯣꯅꯔꯁ ꯊꯝꯕꯗꯣ ꯖꯦꯅꯔꯦꯜꯗ ꯊꯝꯃꯒ ꯄꯣꯂꯤꯇꯦꯅꯤꯛꯇꯛꯇ ꯐꯥꯔꯃꯥꯁꯤ ꯇꯝꯁꯦꯅ ꯏꯃꯥꯟꯅꯕꯒ
ꯎꯝ
ꯃꯔ ꯑꯁꯤ ꯀꯩꯅꯣꯗ ꯄꯣꯂꯤꯇꯤꯅꯤꯗ ꯂꯥꯛꯑꯒ